ꯀꯩꯗꯧꯔꯤꯅꯣ
ꯅꯨꯡꯉꯥꯏꯔꯤ ꯑꯌꯣ
ꯆꯥꯛ ꯆꯥꯔ ꯆꯥꯛ ꯊꯣꯡꯉꯕꯣ
ꯊꯣꯡꯗ꯭ꯔꯤꯌꯦ ꯅꯪꯗꯤ
ꯀ꯭ꯔꯤ ꯌꯦꯟꯁꯥꯡ ꯊꯣꯡꯒꯅꯤ ꯑꯩꯁꯨ ꯊꯣꯡꯗ꯭ꯔꯤ ꯑꯩꯗꯤ ꯇꯨꯝꯃꯒ ꯂꯩꯌꯦ
ꯅꯣꯏꯔꯣꯝꯗ ꯂꯥꯛꯀꯦ ꯇꯥꯟ ꯆꯥꯅꯤꯡꯉꯥꯏ
ꯑꯣ ꯗꯨꯀꯥꯟ ꯊꯤꯡꯉꯦ ꯍꯣꯏ
ꯊꯤꯡꯕ꯭ꯔꯥ ꯇꯟ ꯆꯥꯅꯤꯡꯉꯦ ꯆꯥꯛ ꯂꯥꯝꯃꯦ
ꯅꯪ ꯆꯥꯥ ꯊꯥꯛꯗ꯭ꯔꯤꯕꯣ
ꯑꯧ ꯐꯖꯔꯦ ꯈꯨꯠꯁꯦ
ꯎꯝ ꯑꯗꯣ ꯄꯣꯠ ꯂꯧꯕꯗꯣ ꯀꯃꯥꯏ ꯇꯧꯔꯦ ꯂꯣꯏ ꯄꯤꯞ ꯑꯁ ꯌꯥꯝ ꯅꯨꯡꯉꯥꯏꯔꯦꯀꯣ
ꯑꯣ ꯅꯨꯡꯉꯥꯏꯔꯦ ꯉꯥ
ꯑꯁ ꯑꯗꯨꯗꯤ ꯇ꯭ꯔꯤꯠ ꯇꯧꯕꯤꯕ ꯌꯥꯕꯅꯤꯍꯦ
ꯑꯩꯒꯤ ꯅꯠꯇꯞꯗꯣ
ꯅꯪꯅ ꯈꯪꯂꯕꯗꯣ
ꯃꯥꯟꯅꯦ
ꯈꯣꯏꯗꯤ ꯑꯗꯨꯅꯤ
ꯎꯝ ꯑꯗꯣ ꯑꯩ ꯍꯥꯏꯈꯤꯕꯗꯣ ꯅꯪ ꯍꯥꯏꯈꯤꯕ꯭ꯔꯥ ꯐꯨꯔꯤꯠ ꯐꯨꯔꯤꯔꯥꯏ ꯂꯧꯒꯦ ꯍꯥꯏꯕꯗꯣ
ꯑꯣ ꯍꯥꯏꯕꯅꯦ ꯍꯥꯏꯈꯤꯕꯅꯦ
ꯀꯔꯤ ꯍꯥꯏꯕ꯭ꯔꯥ ꯃꯥ
ꯀꯨꯝꯔꯛꯇꯦ
ꯑꯣ ꯃꯤ ꯂꯧꯈ꯭ꯔꯥꯕ꯭ꯔꯥ
ꯐꯪꯗꯦ ꯑꯗꯨ ꯐꯨꯔꯤꯇꯣ ꯐꯖꯕ ꯃꯤ ꯌꯥꯝ ꯂꯩꯌꯦ
ꯑꯩꯁ ꯅꯪ ꯑꯃꯨꯛ ꯊꯥꯔꯛꯇꯦꯅꯦ
ꯍꯥ
ꯁꯤ ꯂꯣꯏꯔꯗꯤ ꯅꯪ ꯊꯥꯔꯛꯎꯀꯣ
ꯑꯧ
ꯌꯦꯡꯒꯦ ꯑꯗꯨꯒ ꯑꯅꯤꯗꯣ ꯑꯥ ꯂꯥꯎꯊꯣꯛꯄꯤꯌꯣ ꯍꯥꯏꯌꯣ ꯍꯌꯦꯡ ꯂꯥꯛꯀꯦꯅ
ꯑꯁ ꯑꯗꯣ ꯑꯈꯣꯏ ꯑꯁꯤꯒꯤꯁꯦ ꯀꯌꯥꯃꯨꯛ ꯀꯨꯏꯅ ꯀꯣꯜ ꯇꯧꯔꯗ꯭ꯔꯥ
ꯑꯩꯖꯨ ꯈꯪꯗꯕ ꯉꯥꯏꯈꯣ ꯑꯗꯨ ꯍꯥꯏꯕ ꯌꯥꯗꯦ ꯍꯥꯏꯕꯅꯦ
ꯍꯣꯏ ꯑꯗꯨꯕꯨꯗꯤ ꯈꯪꯉꯦ ꯑꯗꯨꯒꯤ ꯍꯥꯡꯕꯅꯤ ꯉꯁꯤꯒꯤ ꯍꯥꯏꯕꯅꯤꯅꯦ
ꯑꯣ ꯑꯗꯨ ꯑꯩꯁꯨ ꯍꯪꯕ ꯀꯥꯎꯔꯦ ꯃꯉꯣꯟꯗ
ꯅꯪ ꯉꯁꯥꯏ ꯍꯪꯈꯤꯕꯅꯦ ꯑꯗꯥ ꯃꯥ ꯑꯥ
ꯑꯗꯨꯗꯤ ꯈꯪꯗꯦ
ꯄꯣꯠ ꯂꯨꯝꯃꯦ ꯑꯩꯒꯤ ꯄꯣꯠꯁꯦ ꯌꯥꯝ ꯂꯨꯝꯃꯦ ꯕꯖꯥꯔ ꯆꯠꯄꯉꯦ ꯆꯥ ꯊꯥꯛꯅꯤꯡꯉꯦ
ꯑꯩ ꯅꯪ ꯅꯊꯟꯗꯥ ꯍꯧꯖꯤꯛ ꯂꯩꯕ꯭ꯔꯥ
ꯍꯣꯏ ꯏꯊꯟꯇ ꯕꯖꯥꯔꯗ ꯆꯠꯄꯅꯦ
ꯑꯣ ꯌꯨꯝ ꯍꯜꯂꯛꯇ꯭ꯔꯤꯕꯣ ꯍꯧꯖꯤꯛꯐꯥꯎ
ꯍꯜꯂꯛꯇ꯭ꯔꯤꯌꯦ
ꯑꯣ ꯀꯗꯥꯏ ꯂꯩꯕꯅꯣ ꯍꯧꯖꯤꯛ
ꯂꯝꯕꯤꯗ ꯆꯠꯂꯤ
ꯑꯗꯨꯗꯤ ꯃꯨꯛ ꯂꯥꯛꯑꯣꯅ
ꯑꯗꯣ ꯂꯥꯛꯀꯦ ꯗꯨꯀꯥꯟ ꯊꯤꯡꯉꯦ ꯍꯥꯏꯌꯦ
ꯊꯤꯡꯑꯦ ꯑꯇꯣꯞꯄꯗ ꯇꯧꯔꯒ ꯂꯥꯛꯑꯣ꯫ ꯑꯇꯣꯞꯄꯗ ꯂꯧꯔꯒ ꯂꯥꯛꯑꯣ
ꯍꯥ ꯍꯣꯏ ꯑꯗꯣ ꯑꯁ ꯈꯪꯗꯦꯗ ꯍꯥꯎꯕꯁꯨ ꯃꯐꯝ ꯈꯪꯗꯦ꯫ ꯉꯥꯏꯈꯣꯀꯣ ꯑꯩ ꯑꯁꯤ ꯑꯁꯨꯃꯥꯏꯅ ꯐꯣꯟ ꯇꯧꯔꯒ ꯑꯇꯣꯞꯄ ꯋꯥꯔꯤ ꯃꯤꯉꯣꯟꯗ ꯋꯥꯔꯤ ꯁꯥꯟꯅꯕ ꯌꯥꯕ꯭ꯔꯥꯀꯣ ꯌꯥꯗꯦ ꯍꯥꯏꯕ꯭ꯔꯣ ꯑꯩ ꯀꯩꯅꯣꯝꯃꯥ ꯍꯪꯅꯤꯡꯉꯥꯏꯗꯤ ꯂꯩꯌꯦ꯫ ꯎꯝ ꯍꯥꯥ
ꯆꯁꯤꯔꯥ
ꯊꯝꯁꯦ ꯑꯗꯨ ꯌꯥꯕ꯭ꯔꯥ ꯊꯝꯔꯥ ꯑꯃꯨꯛ ꯀꯣꯜ ꯇꯧ ꯑꯗꯣ ꯍꯡꯉꯣꯅ ꯑꯧ
ꯊꯝꯃꯁꯦ ꯍꯧꯖꯤꯒꯤꯗꯤ
ꯎꯝ- ꯎꯝ ꯊꯝꯃꯨ